ꯇꯥꯏꯌꯦ ꯈꯣꯡ ꯈꯣꯡ ꯅꯥꯕꯕꯨ ꯀꯃꯥꯏꯅ ꯇꯧꯔꯒꯦ
ꯈꯔ ꯍꯧꯖꯤꯛ ꯑꯁ ꯏꯊꯟꯇ ꯀꯥ ꯃꯅꯨꯡꯗ ꯆꯠꯊꯣꯛ ꯆꯠꯁꯤꯟ ꯇꯧꯔꯤꯅꯤ ꯈꯔ ꯅꯨꯡꯉꯥꯏꯕ ꯅꯨꯡꯉꯥꯏꯇꯕꯣ ꯈꯔ ꯅꯨꯡꯉꯥꯏꯕ ꯅꯨꯡꯉꯥꯏꯇꯕ ꯍꯧꯖꯤꯛ ꯇ꯭ꯔꯥꯏ ꯇꯧꯔꯤꯔꯤ ꯌꯦꯅꯤꯡꯗ
ꯑꯗꯨꯝ ꯇꯑꯣꯣ ꯑꯗꯨꯝ ꯂꯣꯏꯌꯣ ꯑꯗꯨꯝ ꯂꯣꯏꯔꯗꯤ ꯅꯨꯡꯉꯥꯏꯕꯅꯦ
ꯎꯝ ꯈꯔ ꯈꯔ ꯍꯧꯖꯤꯛ ꯅꯨꯡꯉꯥꯏ ꯅꯥ ꯍꯥꯏꯔꯒꯁꯨ ꯑꯗꯨꯝ ꯈꯔ ꯂꯩꯖ ꯗ ꯆꯞ ꯑꯣ ꯀꯥꯟꯗ ꯈꯔ ꯅꯨꯡꯉꯥꯏꯔꯦ ꯍ ꯐꯃꯨꯡꯁꯨ ꯁꯦꯝꯕ ꯇꯜꯂꯦꯅꯦꯡꯕ
ꯑꯩꯦ ꯇ ꯃ ꯍ ꯀ ꯑꯃꯨꯛ ꯊꯥꯔꯒ ꯅꯣꯏꯗꯗꯤ ꯁꯥꯗ꯭ꯔꯣꯊ ꯀꯩꯀꯥꯗ
ꯊꯤꯟꯗ꯭ꯔꯣ ꯗꯤ ꯁꯥꯏꯌꯦ
ꯑ ꯂꯩꯕ ꯌꯥꯕ꯭ꯔꯣ ꯅꯗꯤ ꯑꯦꯛꯁꯄꯥꯟ
ꯑꯗꯨꯝ ꯄꯥꯟꯗꯦꯗ ꯅ ꯑꯣꯏꯔꯒꯁꯨ ꯑꯗꯨꯝ ꯌꯥꯏ ꯁꯤꯂꯤꯡ ꯍꯥꯞꯄꯗꯣ ꯑꯗꯨꯒꯤ ꯈꯔ ꯏꯪꯉꯦ
ꯑꯣ
ꯁꯤꯂꯤꯡꯗꯣ ꯀꯩꯅꯣꯅꯦꯕ ꯄ꯭ꯂꯥꯁꯇꯤꯛꯀꯤ ꯀꯩꯅꯣ ꯍꯣꯏ ꯐꯤꯟꯊꯥꯗꯤ ꯂꯩꯕ ꯑꯗꯨꯝ ꯂꯩꯕ ꯌꯥꯔꯦ ꯍꯣꯏ ꯑꯣ
ꯎꯝ ꯑꯥꯕꯗꯣ ꯈꯪꯗ꯭ꯔꯦ ꯃꯤꯦꯗꯤꯌꯝ ꯑꯣꯏꯔꯦ ꯍꯥꯏꯕ ꯒꯨꯗ ꯋꯦꯗꯔ ꯍꯥꯏ
ꯃꯄꯥꯟ ꯄꯥꯟꯊꯣꯛꯇ꯭ꯔꯁꯨ ꯌꯥꯔꯦ ꯑꯩ ꯀꯥꯟꯗ ꯑꯗꯨꯝ ꯂꯩꯕ ꯌꯥꯔꯦ ꯅꯨꯡꯁꯥ ꯀꯩꯅꯣ ꯌꯥꯝ ꯀꯟꯅ ꯁꯥꯔꯁꯨ
ꯎꯝ ꯎꯝꯁꯦ ꯍꯣꯏꯗꯤ ꯑ ꯀꯗꯥ ꯍꯥꯏꯗꯤ ꯐꯦꯟ ꯑꯅꯤ ꯑꯅꯤ ꯊꯥꯕꯕꯨ ꯌꯥꯗꯦ
ꯑꯣ
ꯅꯣꯡꯁꯨ ꯉꯁꯥꯏ ꯀꯩꯅꯣ ꯁꯥꯔꯤꯉꯩꯗ ꯇꯥꯒꯦ ꯍꯥꯏꯗꯤ ꯍꯧꯖꯤꯛꯅ ꯇꯥꯕ ꯍꯧꯋꯦ ꯂꯨꯕ ꯍꯧꯔꯦ ꯍꯥꯏꯕ
ꯍꯣꯏ ꯑꯩꯈꯣꯏꯗꯤ ꯍꯧꯖꯤꯛ ꯆꯨꯗꯦ ꯀꯩꯝ ꯇꯧꯅꯤ ꯅꯣꯡ ꯆꯨꯗꯦ ꯉꯁꯥꯏ ꯑꯩꯈꯣꯏ ꯆꯠꯊꯣꯛ ꯀꯥꯟꯅꯗꯤ ꯆ ꯆ ꯑꯩꯈꯣꯏ ꯍꯜꯂ ꯀꯥꯟꯗꯣꯏ
ꯑꯁ ꯃꯩ ꯐꯥꯎ ꯐꯖꯅ ꯂꯥꯛꯇꯦ ꯅ ꯐꯥꯄꯖꯅ ꯂꯥꯛꯇ ꯀꯩꯅꯩꯅꯣ
ꯇꯧꯔꯝꯃꯦ ꯑꯩꯈꯣꯏꯗꯁꯨ ꯅꯨꯡꯗꯤ ꯏꯒꯦ ꯎꯠꯄꯠ ꯅꯨꯃꯤꯠꯁꯨ ꯂꯩꯌꯦꯀꯣ ꯅꯨꯡꯗꯥꯡꯗ ꯈꯛꯇꯪ ꯂꯥꯛꯄ ꯅꯨꯃꯤꯠꯁꯨ ꯌꯥ ꯑꯗꯨꯒꯤ
ꯉꯁꯤꯐꯥꯎ ꯃꯨꯠꯄꯗꯣ ꯑꯅꯤ ꯑꯍꯨꯝ ꯁꯨꯔꯝꯒꯅꯤ ꯑꯗꯨ ꯅꯨꯡꯗꯥꯡ ꯈꯛꯇ ꯅꯨꯡꯗꯥꯡ ꯏꯚꯅꯤꯡ ꯗ ꯄꯨꯡ ꯃꯉꯥ ꯇꯔꯥ ꯍꯧꯕ ꯀꯥꯟꯗ ꯃꯨꯠꯄ ꯍꯧꯔꯦ
ꯑꯣ
ꯑ ꯑ ꯍꯣꯝꯗꯥ ꯁꯣꯔꯥꯎꯒꯅꯤ
ꯑꯣ ꯁꯤꯔꯗ ꯏꯗꯤ
ꯑꯗꯨꯝ ꯂꯣ ꯐꯥꯕꯅꯦ ꯃꯩꯂ ꯇꯕꯅꯤꯅ ꯦꯆꯔꯤ ꯐꯥꯎ ꯂꯩ ꯂꯩꯇꯦ ꯑꯩꯣꯣꯏꯗꯤ
ꯑꯣ ꯑꯗꯨꯕꯨꯗꯤ ꯀꯩꯁꯨ ꯇꯧꯗꯦ ꯑꯩꯈꯣꯏ ꯃꯩꯗꯤ ꯍꯧꯖꯤꯛꯇꯤ ꯐꯖꯅ ꯂꯥꯛꯑꯦ
ꯑꯁꯤ ꯀꯥꯡꯁꯦ ꯑꯩꯗꯤ ꯌꯥꯝ ꯇꯜꯂꯦꯕ ꯀꯥꯡꯁꯦ ꯌꯥꯝꯃꯦꯕ
ꯇꯨꯝꯕꯁꯨ ꯉꯝ ꯉꯝꯗꯦ ꯑꯩꯗꯤ ꯍꯣꯏ
ꯎꯝ ꯇꯔ ꯀꯁꯒ ꯃ꯭ꯌꯨꯁꯤꯛ ꯏ ꯨꯝꯦꯟꯒꯩ ꯇ
ꯑꯗꯨꯅꯦ ꯑꯩ ꯉꯁꯤ ꯁꯝꯗꯣ ꯍꯦꯟꯅ ꯇꯩꯕ ꯅꯨꯡꯉꯥꯏꯔꯤ ꯁꯝꯗꯨꯨ ꯎꯒ ꯅꯨꯡꯉꯥꯏ
ꯌꯥꯝꯅ ꯃꯣꯟ ꯃꯣꯟ ꯂꯥꯎꯔ ꯍꯦꯁ
ꯍꯣꯏ ꯑꯗꯨꯃꯥꯏ ꯑꯣꯏꯔꯁꯤ ꯣꯒꯤ ꯍꯉꯗꯣ
ꯌꯦꯡꯒꯅꯤ ꯑꯩꯒꯤ ꯅꯠ ꯇꯣꯟꯁꯦ ꯑꯝꯃꯗ ꯌꯥꯏ ꯗꯔ꯭ꯦ ꯅꯥꯏꯌꯦ
ꯎꯝ
ꯃꯅꯨꯡꯗ ꯀꯩꯅꯣ ꯆꯥꯛ ꯆꯥꯔꯀꯥꯟꯗ ꯎꯝ ꯀꯩꯅꯣ ꯅꯣꯛꯄ ꯀꯥꯟꯗ ꯐꯨꯟ ꯅꯣꯛꯑꯗꯤ ꯁꯣꯏꯕꯗꯣ ꯁꯣꯏꯔꯒꯗ ꯑ ꯆꯥꯛ ꯀꯩꯀꯥ ꯅꯥꯇꯣꯟꯗ ꯆꯠꯄꯗꯣ ꯑꯗꯨꯃꯥꯏꯅ ꯅꯥꯕꯩ ꯇꯥꯏꯞꯇꯣ ꯑꯗꯨꯃꯥꯏ ꯅꯥꯏꯑꯦꯕ
ꯑꯣ ꯅꯥꯕꯅꯦ ꯑꯗꯨꯗꯣ ꯑꯩ ꯈꯪꯉꯦ ꯅꯪ ꯍꯥꯏꯔꯤꯗꯣ ꯑꯩꯉꯣꯟꯗ ꯐꯥꯎꯈ꯭ꯔꯕꯅꯦ ꯑꯩꯗꯤꯀꯣ ꯌꯥꯗꯦ ꯀꯩꯅꯣ ꯑꯗꯨꯝ ꯖꯁ ꯑꯩꯈꯣꯏ ꯀꯔꯤ ꯍꯥꯏꯅꯤ ꯑꯗꯨꯝ ꯏꯆꯝ ꯆꯝꯕ ꯅꯣꯔꯃꯦꯜ ꯗꯦꯁ ꯑꯣꯏꯔꯒꯁꯨ ꯂꯝꯕꯤꯒꯨꯝꯕ ꯁꯥꯡꯅ ꯆꯠꯂꯗꯤ ꯀꯣ ꯑꯩ ꯑꯁꯤ ꯅꯥꯇꯣꯟ ꯃꯅꯨꯡꯒꯤ ꯀꯩꯅꯣ ꯁꯔꯨ ꯂꯩꯕꯗꯣ ꯑꯗꯨꯗꯨꯅ ꯅꯥꯕ ꯍꯧꯔꯅꯤ ꯑꯁꯣꯔ ꯍꯣꯟꯕ ꯃꯇꯝꯗ ꯑ ꯊꯨꯅ ꯊꯨꯅ ꯁꯣꯔ ꯍꯣꯟꯕ ꯁꯥꯡꯅ ꯊꯨꯅ ꯁꯣꯔꯍꯟꯕ ꯌꯥꯗꯕꯗꯣ ꯑ ꯑꯣꯏꯌꯦꯕ ꯑꯗꯨ ꯗꯨ ꯇꯧꯔꯗꯤ ꯑꯦ ꯍꯦꯛꯇ ꯅꯥꯕ
ꯁꯥꯏꯅꯁ ꯂꯩꯕꯒꯤꯔꯣ
ꯁꯥꯏꯅꯁ ꯂꯩꯕꯒꯤ ꯑꯣꯏꯔꯝꯃꯦ ꯁꯥꯏꯅꯁꯇꯣ ꯀꯩꯅꯣ ꯁꯥꯏ ꯁꯥꯏꯅꯁꯇꯣ ꯅꯣ ꯏꯟꯐꯦꯛꯁꯟ ꯂꯩꯕꯒꯤꯅꯦ ꯍꯥꯏꯌꯦ
ꯑꯣ ꯑꯗꯣ ꯐꯖꯅ ꯌꯦꯡꯗꯗꯤꯀꯣ
ꯑꯥ
ꯑꯩꯒꯤꯁꯤꯅ ꯀꯩ ꯑꯣꯏꯗꯣꯏꯅꯣ ꯈꯪꯗꯦ ꯑꯩꯒꯤ ꯑꯁ ꯑꯩꯒꯤ ꯌꯥꯒꯤ ꯑꯁ ꯀꯃꯗꯁꯨ ꯌꯥꯔ
ꯑꯁꯨꯣꯟꯗ ꯒꯝꯗꯥꯑꯌꯦ ꯕ꯭ꯔꯁ ꯇꯧꯕ ꯀꯥꯟꯗꯁꯨ ꯌꯥꯗꯕ ꯅꯥꯕ ꯃꯅꯨꯡ ꯀꯣꯟꯅꯔ ꯀꯣꯟꯅꯔꯗ ꯅꯥꯑꯦꯕ ꯅꯥꯕ ꯍꯥꯏꯕꯕꯨ ꯀꯩꯅꯣꯝꯃ ꯍꯥꯏꯗ ꯀꯩꯅꯩꯅꯣꯝ ꯑꯗꯨꯝ ꯁ ꯁꯕꯨ ꯂꯣꯏꯔ
ꯆꯀꯥ ꯆ ꯍꯒ ꯎꯕꯣꯗ꯭ꯔꯣ
ꯍꯥꯏꯗ ꯆ ꯃꯗꯤ ꯇ ꯍꯗꯦ
ꯑꯁ ꯑꯩꯗꯤ ꯍꯥꯀꯠꯆꯕ ꯌꯥꯎꯔꯒ ꯅꯥꯕꯁꯨ
ꯕ꯭ꯔꯁꯇꯨ ꯀꯟꯅ ꯕ꯭ꯔꯁꯁꯨꯨ ꯀꯟꯅ ꯇꯧꯕ ꯌꯥꯗ꯭ꯔꯦ ꯁꯥꯡꯉꯁꯨ ꯇꯧꯕ ꯌꯥꯗ꯭ꯔꯦ
ꯑꯣ ꯑꯗꯨꯅ ꯏ ꯊꯣꯛꯑꯦ ꯑꯩꯒꯤꯗꯤ ꯑꯗꯨꯝ ꯁꯝ ꯈꯔ ꯀꯨꯏꯅ ꯇꯧꯔꯗꯤ ꯏ ꯊꯣꯛꯑꯦ ꯃꯅꯅ ꯏꯒꯤ ꯃꯅꯝꯗꯤ ꯈꯔ ꯑꯥ ꯃꯍꯍꯥꯎꯥꯎꯒꯦꯒꯗ ꯑꯩꯍꯥꯛꯑꯦꯗꯅ ꯑꯗꯨꯒ ꯀꯩꯅꯣ ꯑꯥꯏꯔꯟ ꯃꯝ ꯍꯪꯦ
ꯑꯟ꯭ꯂ ꯃ ꯅꯥꯎ
ꯑꯔꯟꯒꯤ ꯏ ꯊꯣꯛꯗꯦ ꯀꯣꯜꯒꯦꯠ ꯑꯗꯨꯝ ꯃꯍꯥꯎ ꯂꯣꯏ ꯃꯥꯡꯈ꯭ꯔꯦꯕ ꯑꯁ ꯅꯦ ꯅꯨꯡꯉꯥꯏꯇꯕꯒꯤ ꯑꯣꯏꯔꯝꯒꯅꯤꯗ
ꯎꯝ ꯑꯩꯗꯤ ꯀꯔꯤꯝ ꯇꯧꯗꯕ꯭ꯔꯥ
ꯑꯦ ꯀꯩꯁꯨ ꯇꯧꯗꯦ ꯅꯪꯒꯤꯗꯤ ꯐꯖꯟꯅ ꯇꯥꯏ
ꯑ
ꯇꯥꯗꯕ꯭ꯔꯣ
ꯇꯥꯏ ꯇꯥꯏ
ꯍꯜꯂꯥꯎ ꯇꯥꯗꯕꯒꯦꯔꯥ ꯈꯜꯅꯦ ꯈꯜꯦ ꯇꯥꯗ꯭ꯔꯣ
ꯇꯥꯏ ꯇꯥꯏ ꯇꯥꯏ
ꯑꯥ ꯑꯥ
ꯍꯜꯂꯣ
ꯑꯦ ꯍꯧꯖꯤꯦ ꯀ
ꯁꯨꯃꯥꯏꯅ ꯍꯥꯏꯔꯗꯤ ꯑꯃꯨꯛ ꯇꯥꯕ
ꯍꯧꯖꯤꯛꯇꯤ
ꯇ ꯇꯥꯏ ꯍꯧꯖꯤ ꯍꯦꯞꯄꯦ ꯐꯃꯨꯡꯗ ꯍꯦꯞꯇ ꯍꯞꯄꯦ
ꯉꯥꯡꯁꯤ ꯐꯠ ꯆꯠꯅ ꯇꯥꯏ ꯍꯥꯏꯔ
ꯑꯥ
ꯅꯪ ꯅꯪ ꯄꯤꯁ ꯍꯥꯞꯄꯤꯔꯣ
ꯍꯥꯞꯇꯗꯥꯛ ꯀꯥ ꯑꯦꯔ ꯄꯤꯁ ꯂꯥꯏꯇ ꯍꯦꯒꯤ
ꯑꯣ ꯅꯍꯥꯟꯒꯤꯗꯨꯗꯤ
ꯑꯗꯨ ꯑꯩꯒꯤ ꯅꯠꯇꯦ ꯃꯣꯏ ꯑꯇꯣꯞꯄꯒꯤꯅꯦ
ꯑꯣ ꯑ ꯅꯪ ꯏꯔ ꯈꯜꯂꯦ ꯅꯪꯒꯤ ꯁ ꯂꯩꯔꯤꯗꯨꯗꯤ ꯅꯍꯥꯟ ꯂꯩ ꯏꯕꯅꯦ ꯅꯪꯒꯦ
ꯑꯩ ꯑꯩ ꯑꯩ ꯂꯩꯇꯦ ꯑꯦꯌꯥꯔꯄꯤꯁ ꯑꯁꯦꯡꯕ ꯑꯩ ꯏꯌꯥꯔꯄꯤꯁ ꯂꯩꯇꯕ ꯀꯨꯏꯔꯦ ꯐꯣꯟ ꯀꯩꯅꯣ ꯑꯃ ꯊꯥꯏꯔꯤꯒꯤ ꯑꯃ ꯄꯥꯏꯔꯤꯗꯣ ꯑꯗꯨ ꯑꯗꯨ ꯃꯇꯝꯗꯨꯗꯒꯤ ꯑꯩ ꯏꯌꯥꯔꯄꯤꯁ ꯂꯩꯇ꯭ꯔꯦ
ꯑꯣ
ꯂꯩꯗ꯭ꯔꯦꯕ ꯂꯨꯄꯥ ꯆꯥꯝꯃ ꯆ ꯇꯪ ꯄꯄꯤꯕꯗꯨꯅ ꯑꯅꯨꯡꯃꯥꯏꯅ ꯁꯤ ꯅꯃꯤ ꯅꯨꯡꯃꯥꯏꯇ
ꯌꯥꯝꯗꯃꯛ ꯒꯤ ꯇꯜꯂꯤꯅꯦ ꯑꯩ ꯑꯩꯁꯦ
ꯑꯩꯁꯨ ꯑꯩꯒꯤꯗꯤ ꯀꯌꯥ ꯑꯣꯏꯒꯦ ꯇꯣꯂꯣꯞꯇꯣ
ꯑꯁ ꯑꯩꯒꯤꯗꯣ ꯂꯤꯁꯤꯡ ꯇꯔꯥꯒ ꯀꯌꯥꯅꯣ ꯂꯤꯁꯤꯡ ꯇꯔꯥ ꯈꯔ ꯈꯔ ꯍꯦꯟꯕꯅꯦ
ꯑꯣ
ꯑꯁ ꯁꯦꯝꯗꯜꯂꯦꯗ ꯃꯣꯏꯁꯦ ꯀꯩꯅꯣ ꯂꯣꯏꯅ ꯄꯨꯂꯞ ꯄꯨꯂꯞ ꯄꯤꯒꯦ ꯍꯥꯏꯗꯤ ꯅꯪ ꯏꯁꯁꯨ ꯀ ꯀ꯭ꯂꯥꯁ ꯅ
ꯅꯨꯡꯇꯤ ꯅꯨꯡꯇꯤꯒꯤ ꯃꯤ ꯑꯃꯃꯝꯒꯤ ꯑꯣꯏꯕ ꯃꯥꯜꯂꯦ ꯍꯥ
ꯑꯣ ꯅꯪꯒꯤ ꯀꯩꯅꯣ ꯏꯁꯇꯨꯗꯦꯟꯁꯤꯡꯗꯤ ꯀꯃꯥꯏ ꯀꯃꯥꯏꯅ ꯇꯧꯋꯦ
ꯑꯗꯨꯝ ꯀꯩꯝ ꯇꯧꯗꯦ ꯑꯩꯒꯤ ꯑꯩ ꯑꯥ ꯈ꯭ꯋꯥꯡ ꯁꯨꯅꯔ ꯅꯦꯕ ꯑꯁ ꯀ꯭ꯋꯥꯡꯁꯨ ꯑꯃꯨꯛ ꯅꯥꯔ ꯈꯪꯗꯦꯅꯦ ꯅꯥꯃ ꯅꯥꯃ ꯉꯔꯇ
ꯑꯗꯨꯅꯦ ꯍꯟꯗꯛꯁꯦ ꯀꯩꯅꯣ ꯑꯁ ꯅꯥꯕ ꯈꯛꯇ ꯅꯥꯕ ꯌꯥꯝ ꯌꯥꯎꯋꯦ ꯑꯩꯈꯣꯏ ꯌ ꯃꯁꯨ ꯑꯩꯈꯣꯏꯅꯤꯅꯦ ꯍꯣꯏꯁꯨ ꯑꯗꯨꯝ ꯂꯣꯏ ꯅꯥꯔꯒ ꯂꯩꯌꯦ ꯑ
ꯑꯣ
ꯂꯣꯛ ꯊꯨꯡꯕꯒ ꯂꯣꯛ ꯊꯨꯡꯕꯅ ꯌꯥꯝꯃꯦ ꯍꯟꯗꯛꯁꯦ
ꯍ
ꯑꯗꯨꯒ ꯑꯉꯥꯡ ꯁꯤꯡꯒꯤ ꯀꯩꯅꯩꯅꯣ ꯑ ꯁꯥꯔꯗꯤ ꯃꯆꯥ ꯃꯆꯥ ꯊꯣꯛꯂꯛꯄꯗꯣ ꯍꯥꯥ
ꯀꯌꯥꯕꯥꯎ ꯃꯈꯥꯣ
ꯑꯉꯥꯡꯁꯤꯡꯒꯤ ꯅꯥꯔꯗꯤ ꯃꯆꯥ ꯑꯃꯆꯥꯥꯊꯣꯛꯄꯗꯣ ꯍꯥꯥ ꯐꯔꯦ ꯐꯔꯦ ꯊꯃꯦ ꯀ ꯊꯝꯃꯦ ꯊꯝꯃꯦ